ꯀꯦ ꯇꯧꯔꯤꯒꯦ
ꯑꯥꯎ
ꯀꯗ ꯍꯧꯔꯒꯦ
ꯆꯥꯛꯆꯥꯔꯤ
ꯀꯔꯤꯅꯣ ꯍꯧꯖꯤꯛ ꯆꯥꯛ ꯆꯥꯕ ꯃꯇꯝꯗꯅꯤ
ꯑꯦ ꯇꯑꯀꯣ ꯉꯁꯥꯏ ꯆꯥꯔꯦꯗ ꯀꯥꯎꯕꯗꯨꯗ ꯍꯥꯥ
ꯃꯇꯝꯗ
ꯀꯩꯗꯧꯔꯤꯅꯣ ꯁꯨꯋꯥꯏꯅ ꯆꯥꯈ꯭ꯔꯦꯗ
ꯈꯜꯂꯤꯌꯦ
ꯂꯥꯛꯑꯣ
ꯆꯥꯛꯁꯦ ꯉꯁꯥꯏꯅ ꯍꯥꯏꯔꯛꯀꯦ ꯉꯁꯥꯏꯅ ꯍꯥꯏꯔꯛꯀꯦꯗꯤ ꯉꯁꯥꯏ ꯊꯥꯏꯅ ꯍꯥꯏꯔꯛꯀꯦꯗꯤ ꯂꯩꯇꯦ ꯍꯧꯖꯤꯛ ꯍꯧꯖꯤꯛ ꯍꯥꯏꯕꯗꯨꯗꯤ ꯅꯪ ꯎꯁꯤꯠꯇꯕꯅꯦ ꯑꯩꯉꯣꯟꯗ
ꯊꯕꯛ ꯍꯜꯂꯛꯇ꯭ꯔꯤ ꯖꯥꯠꯂꯥꯅ ꯑꯃ ꯐꯣꯟ ꯁꯤꯝ ꯂꯧꯅꯕ ꯂꯥꯛꯄ꯭ꯔꯣ
ꯂꯥꯛꯄ
ꯎꯝ ꯂꯧꯒꯦ ꯈ ꯍꯥꯏ ꯑꯩꯅ ꯉꯁꯥꯏ ꯃꯥ ꯂꯥꯛꯑꯝꯒꯗ꯭ꯔꯥꯅ ꯍꯪꯕꯗꯨꯗ ꯑ ꯃꯥ ꯊꯦꯡ ꯊꯦꯡ ꯂꯥꯛ ꯇꯥꯛꯄꯅꯤꯗꯅ ꯍꯥꯏꯈꯤꯕꯅꯤ ꯎꯝ
ꯃꯥ ꯂꯧꯒꯦ ꯍꯥꯏꯔꯗꯤ ꯉꯁꯥꯏ ꯆꯪꯕꯤꯔꯝꯃꯣꯏ ꯍꯥꯏꯁꯨ ꯆꯪꯕ ꯌꯥꯕꯅꯤ ꯃꯣꯏ ꯑꯥ ꯃꯣꯏ ꯂꯩꯐꯝꯗ ꯂꯩꯔꯝꯃꯣꯏꯅꯦ
ꯎ ꯑꯁ ꯉꯁꯤ ꯆꯦꯂꯟ ꯆꯦꯜꯂꯒ ꯍꯌꯦꯡ ꯌꯨꯝ ꯆꯠꯀꯅꯤ ꯍꯥꯏꯕꯅꯦ ꯑꯃꯨꯛ ꯂꯥꯛꯀꯗꯧꯕ ꯃꯥꯜꯂꯦ ꯍꯌꯦꯡ ꯍꯪꯆꯤꯜꯂ
ꯌꯨꯝ ꯆꯠꯁꯤꯔ ꯈꯪꯗꯦꯅꯦ ꯑꯩꯁꯨ ꯌꯥꯎꯁꯤꯔ ꯈꯪꯗꯦ ꯆꯥꯗ꯭ꯔꯤ
ꯀꯩ ꯃꯊꯦ ꯆꯥꯒꯦ ꯍꯥꯏꯅꯣ
ꯉꯁꯤ ꯉꯥ ꯊꯣꯡꯕ ꯂꯩꯌꯦ
ꯎꯝ ꯅꯪꯗꯤ
ꯑꯗꯨꯁꯨ ꯁꯩꯔꯦꯡꯅꯦ ꯁꯔꯦꯡ ꯁꯔꯦꯡ ꯊꯣꯡꯕ
ꯑꯁ
ꯃꯤꯅꯦ
ꯄꯩꯁꯥ ꯄꯥꯏꯕ ꯃꯤꯗꯤ ꯌꯥꯝ ꯈꯦꯠꯅꯩꯅꯦ ꯑꯩꯈꯣꯏꯗꯒꯤ ꯑꯩꯗꯤ ꯁꯤꯗ ꯁꯣꯝꯗ ꯁꯒꯔꯤꯒ ꯍꯋꯥꯏ ꯆꯝꯐꯨꯠꯀ ꯆꯥꯔꯒ ꯂꯩ
ꯃꯤꯅ ꯄꯤꯔꯛꯄꯅꯦꯕ ꯂꯩꯕ ꯅꯠꯇꯦꯕ ꯄꯩꯁꯥ ꯂꯩꯇꯦꯕ ꯂꯩꯔ ꯆꯥꯅꯕ ꯄꯩꯁꯥ ꯂꯩꯇꯦꯕ ꯕꯥꯃꯣꯟ ꯅꯨꯄꯥ ꯑꯃꯅ ꯗꯦꯕ ꯀꯔꯃ
ꯑꯗꯨꯒꯤ ꯄꯤꯔꯛꯄꯅꯤꯅ ꯎꯇꯤ ꯊꯣꯡꯃ ꯄꯤꯔꯛꯀꯦ ꯍꯥꯏꯔꯒ ꯎꯇꯤꯗꯨ ꯂꯩꯇ꯭ꯔꯦ ꯉꯥ ꯑꯣꯏꯅ ꯄꯤꯔꯛꯏꯅꯨ ꯇꯤ ꯊꯣꯉꯄꯤꯔꯛꯑꯣ ꯍꯥꯏꯕꯅꯦꯕ ꯑꯩꯅ
ꯍꯥꯥ
ꯎꯇꯤꯗꯨꯣ ꯂꯩꯇ꯭ꯔꯦ ꯉꯥ ꯑꯣꯏꯅ ꯆꯥꯔꯣꯅ ꯉꯥ ꯑꯣꯏꯅ ꯄꯤꯔꯛꯄ
ꯁ ꯅꯪꯒꯤꯁꯤꯗꯤ ꯃꯤ ꯌꯥꯝ ꯐꯕ ꯉꯥꯛꯇ ꯑꯣꯏ ꯃꯥꯜꯂꯤꯅꯦ ꯇ꯭ꯔꯥꯏꯕꯦꯜꯒꯤꯐꯝꯔꯣ ꯀꯅꯥ ꯀꯅꯥ ꯐꯝꯒꯦ ꯑꯁꯣꯝꯗ ꯅꯣꯏ ꯇ꯭ꯔꯥꯏꯕꯦꯜ ꯃꯥꯔꯀꯦꯠꯇ
ꯐꯝꯃꯦ ꯂꯣꯏꯅ ꯐꯝꯃꯦꯗ ꯐꯝꯗꯕ ꯂꯩꯇꯦꯗ
ꯑꯣ ꯄꯣꯠ ꯆꯩꯩ ꯍꯣꯡꯕ꯭ꯔꯣ ꯀꯃꯥꯏꯅ ꯇꯧꯒꯦ
ꯄꯣꯠ ꯆꯩꯁꯦ ꯃꯆꯥ ꯃꯁꯨꯗꯤ ꯍꯣꯡꯉꯦ ꯒꯥꯔꯤꯒꯨꯝꯕꯗꯤ ꯈꯔ ꯇꯥꯡꯉꯦ
ꯔꯥꯅꯤꯍꯦ ꯅꯪꯒꯤꯁꯨ ꯃꯤ ꯍꯥꯠ
ꯑꯩꯈꯣꯏ ꯂꯩꯀꯥꯏꯗꯣ
ꯎꯝ
ꯀꯣꯏꯂꯥꯁ ꯊꯥꯔꯦ
ꯉꯁꯤꯅꯔꯣ ꯍꯧꯖꯤꯛ ꯊꯥꯏꯔꯣ
ꯎꯝ ꯉꯁꯤꯅ ꯊꯥꯔꯝꯃꯦ ꯑꯩ ꯊꯕꯛ ꯆꯠꯂ ꯍꯜꯂꯛꯄꯗ ꯐꯣꯔꯦꯟ ꯑꯣꯜꯂꯝꯃꯦ
ꯈꯪꯗꯦꯅꯦ ꯁ꯭ꯋꯥꯏꯗꯁꯨ ꯊꯥꯒꯦ ꯇꯧꯕ ꯖꯥꯠꯂ ꯉꯁꯥꯏ ꯑꯩꯅ ꯀꯩꯅꯣ ꯋꯥꯛꯀꯤꯡ ꯆꯂ ꯆꯠꯂꯛꯑꯒ ꯍꯜꯂꯛꯄꯗ ꯒꯥꯔꯤ ꯑꯃ ꯈꯥꯝꯃꯒ ꯂꯩꯔꯝꯃꯦ ꯀ ꯀꯣꯏꯂꯥꯁꯀꯤ ꯒꯥꯔꯤ ꯑꯣꯏꯕ ꯃꯥꯜꯂꯦ
ꯅꯣꯏꯔꯣꯝꯗ ꯊꯥꯔꯝꯃꯗꯤꯕꯣ ꯑꯩꯗꯤ ꯅꯨꯡꯇꯤꯒꯤ ꯅꯣꯏꯔꯣꯝꯗ ꯆꯥꯛ ꯆꯥꯕ ꯂꯥꯛꯀꯅꯦꯕ
ꯍꯣꯏꯅꯦ ꯐꯔꯛ ꯇꯥꯏ
ꯄꯣꯏꯂꯥꯁ ꯆꯔꯗꯤ ꯅꯣꯏ ꯃꯥꯡꯖꯅꯤ
ꯊꯥꯒꯗꯧꯕ ꯃꯥꯜꯂꯦ ꯑꯁꯦꯡꯕ ꯊꯥ ꯍꯟꯗꯛ ꯀꯩꯅꯣ ꯂꯁꯟꯁꯨ ꯅꯛꯈ꯭ꯔꯕꯅꯤꯅ ꯊꯥꯒꯗꯧ ꯃꯥꯜꯂꯦ
ꯍꯥꯟꯅ ꯑꯁꯤꯒꯤ ꯄꯔꯦꯡꯁꯦ ꯒꯥꯔꯤꯒꯤ ꯏꯁꯄꯤꯠꯁꯦ ꯇ꯭ꯋꯦꯟꯇꯤꯗ ꯊꯧꯔꯝꯕꯗꯣ ꯉꯁꯤꯗꯤ ꯐꯣꯔꯇꯤ ꯐꯤꯞꯇꯤ ꯁꯤꯛꯁꯇꯤꯗ ꯊꯧꯔ ꯂꯩꯔꯦꯅꯦ
ꯑꯗꯣ
ꯈꯗꯤꯟ ꯈꯗꯤꯟ ꯅꯅꯥꯏꯔꯦ
ꯎꯝ ꯀꯣꯏꯂꯥꯁ ꯑꯃꯨꯕꯗꯨꯔꯣ ꯅꯠꯇ꯭ꯔꯒꯅ ꯔꯤꯖꯤꯄꯦꯃꯦꯟꯗꯨꯔꯣ ꯐꯖꯅ ꯐꯩꯌꯦ ꯌꯦꯡꯕꯗꯨꯗ
ꯑꯃꯨꯕ ꯅꯠꯇꯦ ꯑꯩꯈꯣꯏꯔꯣꯝꯗ ꯊꯥꯏꯔꯤꯁꯤꯗꯤ ꯒꯨꯂꯥꯁ ꯑꯁꯪꯕꯅꯤ
ꯎꯝ ꯀꯣꯏꯂꯥꯁ ꯊꯥꯕꯅꯗꯤ ꯐꯖꯩꯌꯦ ꯌꯦꯡꯕ ꯀꯥꯟꯗ
ꯊꯧꯕꯁꯨ ꯅꯨꯡꯉꯥꯏꯗꯗꯨꯅ ꯍꯦꯟꯅ
ꯑ ꯀꯩꯅꯣꯗꯨꯗꯤ ꯔꯤꯖꯤꯠ ꯄꯦꯃꯦꯟꯒꯤꯗꯨꯗꯤ ꯀꯩꯅꯣ ꯇꯧꯋꯦꯕ ꯋꯥꯕꯒꯨꯝ ꯀꯩꯅꯣꯝ ꯇꯧꯋꯦꯕ
ꯎꯝ ꯊꯧꯕꯁꯨ ꯅꯨꯡꯉꯥꯏꯇꯦ ꯑꯗꯣ
ꯎꯝ
ꯎꯐꯨꯟꯗꯨ ꯇꯣꯂꯛꯀꯅꯤ ꯑꯗꯣ ꯀꯨꯏꯔꯛꯑꯀꯥꯟꯗ
ꯍꯣꯏꯗ꯭ꯔ
ꯎꯐꯨ ꯎꯐꯨꯟ ꯊꯣꯛꯑꯒꯗꯤ ꯕꯤꯠ ꯂꯩꯇꯦꯅꯦ
ꯃ ꯄꯨꯡ ꯀꯌꯥ ꯂꯩꯏꯅꯣ ꯅꯪ ꯊꯦꯡꯉꯦ ꯍꯧꯖꯤꯛ ꯆꯥꯛ ꯊꯣꯡꯒꯦ ꯇꯧꯋꯤꯁꯤꯗꯤ
ꯄꯨꯡ ꯇꯔꯦꯠ ꯅꯤꯄꯜ ꯇꯥꯒꯤ ꯇꯔꯦꯠ ꯑꯩꯗꯤ ꯃꯇꯝ ꯂꯩꯇꯦꯗ ꯍꯣꯔꯦꯟ ꯕꯥꯔꯣ ꯑꯃꯗꯋꯥꯗ ꯆꯥꯛ ꯑꯃꯨꯛ ꯆꯥꯒꯅꯤ ꯉꯔꯥꯡꯁꯨ ꯉꯔꯥꯡ ꯅꯨꯡꯗꯥꯡꯁꯨ ꯄꯨꯡ ꯕꯥꯔꯣꯗꯅꯦ ꯆꯥꯛꯆꯥꯔꯤꯗꯣ ꯕꯣꯜ ꯌꯦꯡꯒ ꯌꯦꯡꯉꯒ ꯑꯗꯨꯝ ꯆꯥꯔꯦ
ꯍꯗꯤꯦ ꯑꯁ
ꯑꯁ ꯉꯁꯤꯁꯦ ꯉꯁꯤꯁꯦ ꯕꯣꯜꯁꯦ ꯐꯖꯀꯗꯧꯔꯤꯅꯦ ꯄꯨꯡ ꯑꯅꯤ ꯃꯈꯥꯏꯒꯤ
ꯐꯖꯒꯗꯧꯔꯤ ꯑꯗꯨ ꯑꯣꯏꯔꯁꯨ ꯃꯪꯗ ꯑꯣꯏꯅ ꯌꯦꯡꯕ ꯇꯥꯔꯦ
ꯌꯦꯡꯗꯤ ꯌꯦꯡꯅꯤꯡꯉꯦ ꯑꯩ ꯄꯨꯡ ꯑꯅꯤ ꯃꯈꯥꯏꯗꯣ
ꯑꯁ ꯌꯦꯡꯅꯤꯡꯉꯁꯨ ꯎꯄꯥꯏ ꯂꯩꯇꯦ ꯃꯪꯗ ꯐꯥꯎꯅꯔꯒꯦ ꯍꯥꯏꯁꯤꯅꯤ ꯃꯪ ꯐꯥꯎꯅꯔꯦ ꯑꯁ ꯑꯌꯨꯛꯀꯤꯗꯤꯗꯤ ꯐꯖꯗꯦꯍꯦ ꯖꯔꯃꯅꯤꯁꯦ ꯐꯖꯗꯦ
ꯆꯥꯃꯤꯅꯤꯒꯤꯗꯨ ꯌꯦꯡꯕ꯭ꯔꯅꯦ ꯅꯪꯕꯣ
ꯅꯠꯇꯦꯗ ꯌꯦꯡꯗ꯭ꯔꯁꯨ ꯑꯁ
ꯑꯩꯗꯤ ꯀꯩꯅꯣꯒꯤꯗꯣ ꯌꯦꯡꯉꯦ ꯅꯤꯗꯔꯂꯦꯟꯒ ꯃꯣꯔꯣꯀꯣꯒꯤꯗꯣ
ꯅꯦꯗꯔꯂꯦꯟꯒꯤ ꯃꯣꯔꯣꯀꯣꯗ ꯑꯩꯅ ꯈꯜꯂꯤꯁꯤꯅ ꯍꯧꯖꯤꯛ ꯄꯨꯡ ꯇꯔꯥ ꯃꯈꯥꯏꯗ ꯁꯥꯟꯅꯒꯅꯤ ꯑꯁꯤꯅꯦ ꯈꯜꯂꯤꯁꯦ ꯂꯣꯏꯔꯀꯥꯟꯗ ꯂꯣꯏꯔꯀꯥꯟꯗ ꯄꯦꯅꯥꯜꯇꯤ ꯀꯥꯎꯔꯒ ꯂꯣꯏꯈ꯭ꯔꯦꯅ ꯏꯃꯥꯟꯅꯕꯅ ꯑꯃ ꯊꯧꯔꯛꯄ ꯑꯣꯏꯁꯨ ꯑꯩꯗꯤ ꯉꯁꯥꯏ ꯍꯣꯔꯦꯟꯅ ꯌꯦꯡꯒꯗꯕꯅꯤ ꯌꯦꯡꯒꯦꯅ ꯈꯜꯂꯤꯕꯅꯤ
ꯅꯦꯗꯔꯂꯦꯟꯗ ꯀꯥꯕ ꯌꯥꯕ ꯆꯥꯟꯁ ꯌꯥꯝ ꯂꯩꯕꯅꯦꯕ
ꯑꯣ
ꯃꯣꯔꯣꯀꯣꯗꯁꯨ ꯃꯣꯔꯣꯀꯣꯅꯗꯤ ꯍꯦꯜꯂꯦꯀꯣ ꯕꯣꯜ ꯍꯥꯏꯕꯗꯤ ꯁꯥꯟꯅꯕ ꯌꯦꯡꯕꯗꯗꯤ ꯄꯣꯖꯤꯁꯟ ꯑꯃꯨꯛ ꯃꯣꯏꯅꯗꯤ ꯍꯦꯜꯂꯦ ꯑꯗꯨꯑꯣꯏꯁꯨ ꯄꯦꯅꯥꯜꯇꯤꯗꯗꯤ ꯀꯩꯅꯣꯅꯦ ꯆꯥꯟꯁ ꯌꯥꯝ ꯋꯥꯡꯕ
ꯊꯣꯏꯕ ꯃꯥꯅ ꯑꯣ
ꯅꯦꯗꯔꯂꯦꯟꯁꯦ ꯑꯍꯥꯟꯕꯁꯦ ꯃꯥꯅ ꯒꯣꯜ ꯆꯜꯂꯦꯕ
ꯎꯝ
ꯕꯣꯜ ꯆꯟꯕ ꯃꯇꯨꯡꯗꯨꯗ ꯃꯣꯔꯀꯣꯁꯦ ꯆꯟꯗ꯭ꯔꯦ ꯑꯗꯨꯒ ꯐꯥꯁ ꯐꯥꯁ ꯐꯥꯁꯛꯇ ꯆꯗ꯭ꯔꯦꯕ
ꯎꯝ
ꯁꯀꯦꯟ ꯁꯦꯀꯦꯟ ꯔꯥꯎꯟꯗꯁꯨ ꯃꯣꯔꯀꯣꯁꯦ ꯆꯟꯗ꯭ꯔꯦ ꯑꯗꯨꯒ ꯅꯦꯗꯔꯂꯦꯟ ꯑꯃꯨꯛ ꯆꯜꯂꯦ
ꯎꯝ
ꯖꯦꯔꯧ ꯑꯣꯏꯕꯅꯦꯕ
ꯑꯣ
ꯑꯗꯨꯒꯗꯤ ꯃꯊꯪ ꯃꯊꯪ ꯃꯊꯪ ꯀꯥꯎꯔꯛꯑꯀꯥꯟꯗ ꯅꯦꯗꯔꯂꯦꯟꯗ ꯑꯃꯇ ꯑꯃꯨꯛ ꯆꯪꯗ꯭ꯔꯤꯅꯤ
ꯃꯣꯏ ꯀꯩꯅꯣ ꯑꯣꯏꯕ ꯃꯥꯜꯂꯦ
ꯅꯦꯗꯔꯂꯦꯟ ꯃꯣꯔꯣꯀꯣꯁꯨ ꯃꯣꯔꯣꯀꯣꯁꯨ ꯑꯅꯤ ꯆꯪꯉꯦ ꯑꯗꯨꯒ ꯃꯉꯥ ꯀꯥꯎꯕꯗ ꯑꯅꯤ ꯆꯪꯉꯦ ꯑꯍꯨꯝ ꯆꯪꯗ꯭ꯔꯦ ꯅꯦꯗꯔꯂꯦꯟꯁꯨ ꯃꯉꯥ ꯀꯥꯎꯕꯗ ꯑꯅꯤ ꯆꯪꯉꯦ ꯑꯍꯨꯝ ꯆꯪꯗ꯭ꯔꯦ ꯗ꯭ꯔꯣ ꯇꯥꯔꯦ ꯑꯗꯨꯒ ꯁꯤꯛꯁ ꯔꯥꯎꯟꯗ ꯁꯤꯛꯁ ꯃꯤ ꯇꯔꯨꯛ ꯇꯔꯨꯛ ꯀꯥꯎꯕꯗ ꯑꯗꯨꯝ ꯅꯦꯗꯔꯂꯦꯟꯅ ꯑꯃꯨꯛ ꯆꯪꯗꯕꯤ ꯃꯣꯔꯣꯀꯣꯅ ꯑꯃꯨꯛ ꯆꯪꯈ꯭ꯔꯦ ꯑꯗꯨꯑꯣꯏꯗꯤ
ꯀꯤꯞꯄꯔꯅ ꯐꯥꯏꯔꯣ
ꯀꯤꯄꯔꯅ ꯐꯥꯕꯁꯨ ꯌꯥꯎꯋꯦ ꯑꯗꯨꯒ ꯀꯤꯞꯄꯔ ꯃꯄꯥꯟꯗ ꯊꯣꯛꯈꯤꯕꯁꯨ ꯌꯥꯎꯋꯦ ꯑꯣꯚꯔ ꯁꯠꯈꯤꯕꯁꯨ ꯌꯥꯎꯋꯦ
ꯎꯝ
ꯅꯦꯗꯔꯂꯦꯟꯗ ꯀꯥꯕꯒꯤ ꯆꯥꯟꯁ ꯌꯥꯝ ꯋꯥꯡꯅ ꯂꯩꯕ ꯍꯥꯏꯕꯕꯨ ꯀꯤꯞꯄꯔꯁꯦ ꯐꯥꯔꯦꯕ ꯀꯣꯣꯗ ꯄꯥꯔꯒ ꯕꯣꯜꯁꯦ ꯃꯈꯣꯡ ꯃꯄꯥꯥꯟꯗ ꯇꯥꯔꯦ ꯃꯣꯏ ꯃꯥꯁꯦ ꯍꯤꯞꯊꯔꯒ ꯐꯥꯕꯅꯦꯕ ꯑꯗꯨꯒ ꯃꯀꯣꯡꯗ ꯈꯪꯗꯕꯅꯤꯅ ꯃꯈꯀꯣꯡꯗ ꯃꯅꯤꯡꯂꯣꯝꯗ ꯀꯥꯎꯁꯤꯜꯂꯛꯄ ꯗ ꯕꯣꯜꯗꯣ ꯑꯃꯨꯛ ꯀꯥꯎꯁꯤꯟꯈꯤꯕ ꯃꯥꯅ ꯑꯁ ꯆꯥꯛꯄꯅꯦ ꯑꯗꯨꯗꯤ
ꯐꯨꯠꯕꯣꯜ ꯍꯩꯌꯦ ꯍꯥꯏꯕ꯭ꯔꯕ
ꯕꯣꯜ ꯍꯣꯏ ꯄꯥꯏꯕꯗꯤ ꯃꯣꯏꯅ ꯍꯦꯜꯂꯦ
ꯑꯣ ꯅ ꯂꯤ ꯂꯁꯨ ꯑꯗꯨꯝ ꯌꯥꯕꯅꯦꯅꯦ ꯅꯍꯥꯟ
ꯕꯨꯗꯤ ꯌꯥꯏ ꯍꯣꯏ ꯃꯔꯣꯔꯣꯛ ꯀꯣꯟꯅꯗꯤ ꯄꯥꯏꯕ ꯍꯦꯜꯂꯦ
ꯑꯣ ꯑꯗꯨꯗꯤ ꯐꯩ ꯍꯩꯇ꯭ꯔꯒ ꯀꯥꯕꯗꯨꯗꯤ ꯑꯩ ꯌꯦꯡꯅꯤꯡꯗꯦꯕ
ꯑꯩ ꯍꯟꯗꯛꯇꯤ ꯑꯁ ꯌꯥꯕ ꯉꯥꯛꯇ ꯀꯥꯏꯍꯦ ꯍꯟꯗꯛꯇꯤ
ꯅꯠꯇꯗꯅ ꯖꯔꯃꯅꯤꯁꯨ ꯄꯣꯛꯈꯤꯕꯗꯨꯗ ꯑꯁ ꯀ꯭ꯋꯥꯇꯔ ꯐꯥꯏꯅꯦꯜ ꯌꯧꯔꯀꯥꯟꯗꯗꯤ ꯑꯍꯩꯕ ꯉꯥꯛꯇ ꯂꯩꯍꯧꯔꯗꯤ ꯀꯥꯏꯗꯤ ꯀ꯭ꯋꯥꯇꯔꯒꯨꯝꯕ ꯁꯦꯃꯤ ꯐꯥꯏꯅꯦꯜ ꯀ꯭ꯋꯥꯇꯔ ꯐꯥꯏꯅꯦꯜꯒꯨꯝꯕꯕꯁꯤꯦ ꯄꯤ ꯌꯦꯡꯕꯁꯦ ꯐꯖꯔꯔꯣꯏꯕ
ꯖꯔꯃꯅꯤꯒ ꯀꯅꯥꯒꯅꯣ ꯁꯥꯟꯅꯏꯗ
ꯖꯔꯃꯅꯤꯒ ꯄꯔꯦꯒ ꯑꯣꯏ ꯍꯣꯏ
ꯄꯔꯈꯣꯏꯁꯨ ꯑꯗꯨꯝ ꯌꯥꯕꯅꯦꯍꯦ
ꯌꯥꯗꯤ ꯌꯥꯏꯦ ꯑꯗꯨ ꯑꯣꯏꯔꯁꯨ
ꯑꯦꯁ ꯂꯩꯏꯒꯅꯦ ꯌꯥꯝꯃꯅꯤꯁꯤ ꯇ ꯑꯃꯟꯕꯅꯦ
ꯑꯁ ꯈꯪꯗꯦꯗ ꯑꯅꯤ ꯑꯅꯤ ꯇꯨꯈ꯭ꯔꯦ
ꯑꯩꯗꯤ ꯖꯔꯃꯅꯤ ꯇꯨꯈꯤꯕꯗꯨ ꯐꯔꯦ
ꯍꯌꯦꯡ ꯉꯁꯤ ꯉꯁꯤ ꯍꯧꯖꯤꯛꯀꯤꯅ ꯀꯅꯥ ꯇꯨꯔꯤ ꯍꯣꯏ ꯍꯌꯦꯡꯒꯤꯅ ꯀꯅꯥ ꯇꯨꯗꯣꯏꯕ ꯅꯦꯛꯁ ꯏꯁ꯭ꯅꯦꯛꯁ ꯁꯅꯦꯛꯁ ꯃꯥꯏ ꯏꯁ꯭ꯅꯦꯛ ꯇꯨꯔꯒꯗꯧꯕꯁꯤꯗꯤ ꯑꯁ ꯈꯟꯕꯗ
ꯉꯁꯤꯒꯤꯁꯦ
ꯎꯝ
ꯀꯅꯥ ꯀꯅꯥꯅꯣ ꯈꯪꯕ꯭ꯔꯥ
ꯁꯪꯉꯗ
ꯅꯣꯔꯋꯦ ꯀꯥꯔꯅꯤ
ꯀꯗꯤ ꯀꯥꯔꯅꯤ ꯃꯥꯗꯨꯗꯤꯦ
ꯀꯥꯔꯅꯤ ꯃꯦꯛꯁꯤꯀꯣ ꯀꯥꯔꯅꯤ
ꯀ꯭ꯔꯣꯌꯦꯁꯤꯌꯥꯗꯤ
ꯔ꯭ꯔꯨꯁꯤꯌꯥ ꯌꯥꯎꯁꯨ ꯌꯥꯎꯗ꯭ꯔꯒ ꯀꯣꯁꯤꯌꯥꯗꯦꯌꯥ ꯀꯣꯁꯤꯌꯥꯗꯤ ꯗꯦꯠ ꯊ꯭ꯔꯤꯗꯅꯤꯅꯦ
ꯑꯥ ꯑꯗꯨ ꯑꯣꯏꯔꯁꯨ ꯃꯕꯥꯅꯤ ꯁꯥꯟꯅꯔꯀꯥꯟꯗ ꯀꯅꯥ ꯄꯣꯛꯒꯗ ꯀꯅꯥ ꯀꯥꯒꯗꯧ ꯃꯥꯟꯕ꯭ꯔꯥ
ꯗꯥꯎ ꯌꯥꯔꯒꯅ ꯀ꯭ꯔꯣꯁꯤꯌꯥ ꯀꯥꯔꯦ ꯗꯥꯎ ꯌꯥꯗ꯭ꯔꯒꯅ ꯄꯣꯔꯇꯨꯒꯜ ꯀꯥꯔꯦ ꯎꯝ ꯑꯁꯤꯅꯤ ꯁꯣꯏꯗ꯭ꯔꯕꯅꯦ ꯁꯤꯗꯤ
ꯌꯥꯝꯟꯗꯦꯅ ꯍꯩ
ꯕꯦꯜꯖꯤꯌꯝꯒꯁ ꯅꯒꯜꯒꯤ ꯕꯣꯜꯁꯤ ꯌꯦꯡꯅꯤꯡꯈ꯭ꯔꯦꯗꯤ ꯁꯅꯦꯒꯜꯁꯨ ꯕꯣꯜ ꯐꯖꯕꯅꯤꯀꯣ ꯍꯟꯗꯛꯇꯤ
ꯁꯤꯅꯤ ꯀꯁꯨ ꯎꯝ
ꯐꯖꯩ ꯕꯣꯁꯦ ꯌꯥꯝ ꯏꯁꯅꯦꯒꯜꯒ ꯀꯩꯅꯣꯒ ꯕꯣꯜꯁꯦ ꯄꯥꯔꯗꯤ ꯐꯖꯒꯗꯕꯅꯤ ꯁ꯭ꯅꯦꯒꯜꯒ ꯐ꯭ꯔꯥꯟꯁꯀꯨꯝꯕ ꯄꯥꯔꯗꯤ ꯐꯖꯒꯗꯕꯅꯤ
ꯎꯝ
ꯕꯣꯜ ꯌꯥꯝ ꯊꯨꯕꯅꯦꯕꯁ ꯅꯤꯒꯜꯒꯤꯁꯦ
ꯎꯝ ꯋꯥꯏꯁꯦ ꯣ ꯊꯨꯦ
ꯐ꯭ꯔꯥꯟꯁꯀ ꯄꯥꯔꯇꯤꯒ ꯆꯥꯛ ꯆꯥꯒꯗꯕꯅꯦ ꯑꯩ ꯋꯥꯈꯜꯗꯗꯤ ꯎꯝ ꯆ ꯆ ꯆꯠ ꯆꯠ ꯆꯠ ꯆꯠꯗꯦ ꯃꯣꯏꯅ
ꯎꯝ ꯀꯣꯂꯝꯣꯕꯤꯌꯥꯒꯤꯁꯨ ꯐꯖꯩ ꯑꯥꯔꯖꯤꯦꯟꯇꯤꯅꯥꯁ ꯃꯗꯥꯎ ꯌꯥꯝ ꯐꯔꯦꯅꯦ ꯍꯟꯗꯛꯁꯦ ꯃꯣꯏ
ꯀꯂꯦꯝꯕꯤꯌꯥꯁꯤ ꯑꯗꯨꯝ ꯌꯥꯏ ꯁꯄꯦꯗꯤꯠ ꯁ꯭ꯄꯦꯟꯁꯨ ꯙꯨꯝꯀꯥꯒꯤꯅꯤ ꯑꯁꯇ꯭ꯔꯤꯌꯥꯒꯤꯅꯤ
ꯄꯦꯟꯗꯤ ꯀꯥ ꯍꯅꯦꯗ ꯑꯥꯔꯖꯦꯟꯇꯤꯅꯥꯁꯤ ꯃꯗꯥꯎ ꯑꯣꯏ ꯌꯥꯝꯕ ꯍꯥꯏ ꯃꯇꯥꯎ ꯌꯥꯝ ꯂꯩꯌꯦꯕ
ꯑꯥꯔꯖꯦꯟꯇꯤꯅꯥꯁꯦ ꯍꯥꯟꯅꯒꯤꯁꯨ ꯑꯗꯨꯝ ꯗꯥꯎ ꯌꯥꯕꯅꯦ
ꯃꯥꯒꯤ ꯄꯨꯁꯦ ꯑꯗꯨꯝ ꯌꯥꯝꯅ ꯀꯟꯕꯅ ꯀꯟꯕ ꯌꯥꯎꯗꯦꯕ
ꯍꯧꯖꯤꯛ ꯔꯥꯎꯟ ꯑꯣꯞ ꯁꯤꯛꯁꯇꯤꯟꯁꯦ ꯄꯥꯔꯥꯒꯣꯏ ꯀꯥꯈ꯭ꯔꯦ ꯕ꯭ꯔꯥꯖꯤꯜ ꯀꯥꯈ꯭ꯔꯦ ꯑꯅꯤꯗꯤ ꯀꯥꯂꯦ ꯀꯅꯥꯗꯥ ꯀꯅꯥꯗꯥꯒ ꯃꯣꯔꯣꯛꯀꯣ ꯇꯥꯔꯦꯅꯦ
ꯎꯝ
ꯀꯅꯥꯗꯥꯒ ꯃꯣꯔꯣꯀꯣ ꯇꯧꯔꯒꯗꯤ ꯀꯅꯥꯗꯥꯒꯤ ꯄ꯭ꯂꯦꯁꯦ ꯑꯩ ꯌꯦꯡꯗ꯭ꯔꯤ ꯃꯣꯔꯣꯀꯣꯗꯤ ꯌꯦꯡꯈ꯭ꯔꯦ
ꯑꯗꯨꯝ ꯀꯥꯒꯗ ꯃꯥ ꯂꯩꯗ
ꯃꯣꯔꯣꯀꯣꯅ ꯑꯗꯨꯝ ꯂꯩꯔꯛꯀꯗꯧ ꯃꯥꯜꯂꯦꯗ ꯀꯦꯅꯥꯗꯥꯒꯤꯁꯨ ꯑꯩ ꯕꯣꯜꯁꯦ ꯌꯥꯒꯤꯦ ꯏꯟ꯭ꯔꯤ
ꯀꯗꯏꯁꯨ ꯌꯗꯤ ꯏꯗ ꯑꯗꯨ ꯑꯣꯏꯔꯁꯨ ꯄꯣꯔꯣꯀꯣꯟꯅ ꯑꯗꯨꯝ ꯀꯥꯒꯗꯧ ꯃꯥꯜꯂꯦ ꯃꯔꯣꯛꯀꯣꯁꯨ ꯑꯗꯨꯝ ꯅꯍꯥꯟꯒꯤꯁꯨ ꯑꯗꯨꯝ ꯐꯕ ꯃꯥꯜꯂꯦ ꯐꯖꯕ ꯃꯥꯜꯂꯦꯕ
ꯐꯖꯩꯌꯦꯕ ꯃꯣꯔꯣꯀꯣꯁꯦ ꯑꯁ ꯑꯗꯨ ꯍꯥꯏꯔꯒ ꯀꯦꯞꯇꯦꯟꯅ ꯕꯣꯜ ꯆꯟꯗꯕꯅꯤꯅꯦ ꯉꯁꯤ ꯍꯛꯀꯤ ꯃꯤꯗꯣ
ꯑꯣ ꯀꯩꯅꯣꯒꯤ